ꯇꯥꯕ꯭ꯔꯣ
ꯑꯥ ꯇꯥꯔꯦ
ꯀꯩꯗꯧꯔꯝꯂꯤꯅꯣ ꯅꯪ
ꯑꯩ ꯁꯨꯝ ꯐꯝꯃꯝꯕꯅꯦꯗ ꯑꯩ ꯅꯧ ꯋꯥ
ꯑꯩꯁꯦ ꯅꯪꯉꯣꯟꯗ ꯄꯥꯎ ꯐꯥꯎꯅꯗ ꯀꯨꯏꯔꯦꯅ ꯁꯨꯝ ꯐꯣꯟ ꯇꯧꯔꯛꯏꯅꯦ
ꯑꯥ ꯑꯩꯒꯤ ꯅꯉꯣꯟꯗ ꯋꯥꯔꯤ ꯁꯥꯒꯦ ꯇꯧꯔꯝꯕꯅꯦ ꯀꯩꯅꯣꯝꯒꯤ ꯑꯗꯨ ꯁꯨꯝ ꯁꯣꯝꯗ ꯌꯨꯝꯗꯁꯨ ꯑꯅꯥ ꯑꯌꯦꯛ ꯌꯥꯎꯕ ꯑꯗꯨ ꯊꯕꯛꯇꯣ ꯈꯤꯇꯪ ꯆꯤꯟꯕ ꯑꯗꯨꯝ ꯇꯧꯕ ꯀꯥꯎ꯭ꯔꯦ
ꯀꯅꯥ ꯅꯥꯕ ꯌꯥꯎꯔꯤꯅꯣ ꯍꯥꯏꯁꯦ
ꯀꯩꯁꯨ ꯑꯔꯨꯕ ꯑꯅꯥꯕꯕꯨꯗꯤ ꯅꯠꯇꯦꯗ ꯑꯩꯈꯣꯏ ꯃꯥꯥꯗꯣ ꯃꯈ꯭ꯋꯥꯡ ꯅꯥꯏ ꯁꯔꯨ ꯀꯌꯥ ꯅꯨꯡꯉꯥꯏꯇꯦꯅ ꯑꯗꯨꯒꯤ ꯗꯣꯛꯇꯔꯗ ꯄꯨꯈꯠꯄ ꯃꯣꯏ ꯗꯣꯛꯇꯔꯅꯁꯨꯨ ꯄꯨꯔꯛꯑꯣ ꯑꯥꯗ ꯂꯩꯔꯒ ꯍꯤꯗꯥꯛ ꯀꯥꯞꯁꯤ ꯈꯣꯠꯁꯤꯅ ꯗꯣꯛꯇꯔꯗꯁꯨ ꯍꯞꯇꯥꯃꯨꯛ ꯂꯩꯔꯨꯔꯦ ꯑꯗꯣ ꯉꯁꯤꯁꯨ ꯑꯩꯈꯣꯏ ꯏꯗꯣꯝꯆꯥ ꯑꯃ ꯑꯉꯥꯡ ꯎꯟꯅꯕꯒꯤ ꯆꯠꯈꯤ ꯑꯗꯨꯒꯤꯁꯨ ꯗꯣꯛꯇꯔꯗ
ꯈꯔ ꯐꯔꯕ ꯈꯣꯠꯂꯕ ꯀꯃꯥꯏꯅ ꯇꯧꯔꯤꯅꯣ ꯍꯤꯗꯥꯛ ꯂꯥꯡꯊꯥꯛ ꯆꯥꯔꯤ ꯅꯠꯇ꯭ꯔꯣ ꯐꯖꯅ
ꯑꯥ ꯆꯥꯔꯤꯌꯦ ꯈꯔꯕꯨꯗꯤ ꯐꯔꯦ ꯍꯤꯗꯥꯛ ꯀꯥꯞꯄꯗꯒꯤ ꯑꯗꯣ ꯌꯨꯝꯗ ꯑꯦꯛꯁꯔꯁꯥꯏꯁ ꯇꯧ ꯈꯣꯠꯂꯣꯅ ꯃꯣꯏꯅ ꯈꯨꯠꯁꯨ ꯈꯨꯠꯂꯥꯏ ꯄꯤꯔꯛꯑꯦ ꯂꯩꯌꯣꯅ ꯑꯗꯨ ꯂꯩꯔꯒ ꯌꯨꯝꯗꯁꯨ ꯇꯧꯔꯤ ꯈꯔꯕꯨꯗꯤ ꯐꯔꯦ ꯆꯠꯄ ꯈꯣꯠꯄ ꯉꯝꯃꯦ ꯑꯗꯨ ꯊꯕꯛ ꯑꯔꯨꯝꯕ ꯁꯨꯕ ꯀꯨꯏꯅ ꯐꯝꯖꯟꯕ ꯑꯗꯨꯒꯨꯝꯕꯗꯤ ꯌꯥꯗꯦ
ꯍꯣꯏ ꯑꯍꯟꯁꯨ ꯑꯣꯏꯔꯛꯑꯃꯤꯅ ꯑꯗꯨꯅ ꯑꯣꯏꯔꯝꯅꯤ ꯍꯥꯏꯗꯤ ꯑꯍꯟ ꯑꯣꯏꯔꯛꯄ ꯍꯥꯏꯁꯤꯗꯤ ꯏꯁꯥ ꯏꯔꯨꯁꯨ ꯂꯣꯏ ꯁꯣꯟꯗꯕꯅꯦꯕ ꯅꯪ ꯑꯩꯉꯣꯟꯗ ꯍꯪꯅꯤꯡꯉꯤ ꯍꯥꯏꯗꯣ ꯀꯩ ꯍꯪꯅꯤꯡꯉꯤꯅꯣ
ꯅꯣꯏꯒꯤ ꯑꯦꯛꯖꯥꯝ ꯊꯥꯅꯤ ꯍꯥꯏꯕ꯭ꯔꯥ ꯊꯥꯈ꯭ꯔꯦ ꯍꯥꯏꯕ꯭ꯔꯥ ꯑꯗꯨꯒꯤ ꯑꯦꯛꯖꯥꯝꯗꯨꯕꯨ ꯊꯥꯈ꯭ꯔꯕꯣ
ꯑꯦꯛꯖꯥꯝꯁꯦ ꯉꯔꯥꯡꯗ ꯂꯣꯏꯈ꯭ꯔꯦ ꯅꯍꯥꯟꯗꯩꯩ ꯑꯦꯛꯖꯥꯝ ꯊꯥꯕꯅꯦ ꯑꯩꯁꯦ ꯅꯉꯣꯟꯗ ꯄꯥꯎ ꯐꯥꯎꯔꯒꯦ ꯇꯧꯔꯒ ꯑꯗꯨꯝ ꯑꯦꯛꯖꯥꯝ ꯂꯩꯕꯒꯤ ꯈꯣꯠꯄꯒꯤ ꯆꯤꯟꯕ ꯑꯗꯨꯏꯅ ꯍꯧꯖꯤꯛꯇꯤ ꯈꯔ ꯍꯥꯡꯉꯦꯅ ꯄꯥꯎ ꯐꯥꯎꯔꯛꯏꯅꯦ ꯑꯦꯛꯖꯥꯝꯗꯤ ꯉꯔꯥꯡꯗ ꯂꯣꯏꯔꯤ
ꯂꯣꯏꯈ꯭ꯔꯕ ꯑꯗꯨ ꯑꯦꯛꯖꯥꯝꯗꯨ ꯀꯃꯥꯏ ꯀꯃꯥꯏꯅ ꯇꯧꯔꯝꯒꯦ
ꯑꯁ ꯑꯦꯛꯖꯥꯝꯁꯦ ꯑꯗꯨꯝ ꯄꯪꯊꯥ ꯊꯥꯔꯤꯅꯦꯗ ꯑꯗꯨꯝ ꯍꯥꯏꯗꯤ ꯅꯨꯡꯉꯥꯏꯕꯁꯨ ꯌꯥꯎꯋꯦ ꯅꯨꯡꯉꯥꯏꯇꯕꯁꯨ ꯌꯥꯎꯋꯦꯕ ꯑꯗꯨꯝ ꯌꯦꯡꯉ ꯌꯦꯡꯉ ꯊꯥꯏ ꯑꯦꯛꯖꯥꯝ ꯍꯥꯏꯁꯦ ꯑꯩꯈꯣꯏ ꯄ꯭ꯔꯦꯛꯇꯤꯀꯦꯜꯗꯤ ꯋꯥꯠꯂꯤ ꯄ꯭ꯔꯦꯛꯇꯤꯀꯦꯜꯒ ꯊꯤꯑꯣꯔꯤꯒꯁꯦ ꯌꯥꯝ ꯊꯤꯅ ꯂꯥꯞꯅꯩꯌꯦꯕ ꯑꯗꯨꯅ ꯄ꯭ꯔꯦꯛꯇꯤꯀꯦꯜꯅ ꯑꯃ ꯋꯥꯗꯤ ꯂꯩ ꯑꯗꯨꯒ ꯃꯔꯛꯇ ꯁꯨꯇꯤ ꯑꯃꯨꯛ ꯂꯩꯔꯤꯅꯦ ꯑꯩꯈꯣꯏꯁꯦ
ꯑꯦꯛꯖꯥꯝꯗ ꯁꯕꯖꯦꯛ ꯀꯌꯥ ꯑꯗꯨꯝ ꯑꯣꯛꯀ ꯂꯩꯇꯕꯤꯗ ꯁꯕꯖꯦꯛ ꯃꯊꯪ ꯃꯊꯪ ꯑꯗꯨꯝ ꯊꯥꯏꯔꯣ
ꯁꯕꯖꯦꯛ ꯑꯍꯨꯝꯗꯅꯦꯕ ꯑꯩꯈꯣꯏꯒꯤꯗꯤ ꯑꯗꯨꯒ ꯅꯨꯃꯤꯠ ꯅꯤꯅꯤꯗꯒꯤ ꯅꯣꯡꯃ ꯁꯨꯃꯥꯏꯅ ꯑꯣꯐ ꯂꯩꯕ ꯑꯗꯨꯒ ꯄ꯭ꯔꯦꯛꯇꯤꯀꯦꯜꯗꯤ ꯑꯃꯨꯛ ꯋꯥꯠꯂꯤ ꯄ꯭ꯔꯦꯛꯇꯤꯀꯦꯜꯒ ꯊꯤꯌꯣꯔꯤꯒꯁꯨ ꯌꯥꯝ ꯊꯤꯅ ꯂꯥꯞꯅꯩꯌꯦꯕ ꯅꯣꯡꯃ ꯅꯣꯡꯃ ꯀꯥꯟꯍꯟꯕ ꯄ꯭ꯔꯦꯛꯇꯤꯀꯦꯜꯗꯅ ꯑꯗꯨꯒ ꯊꯤꯌꯣꯔꯤ ꯀꯩꯅꯣ ꯅꯍꯥꯟ ꯅꯨꯃꯤꯠ ꯅꯤꯅꯤ ꯀꯥꯟꯕ ꯁꯨꯃꯥꯏꯅ ꯌꯥꯎꯋꯦ ꯑꯗꯨꯃꯥꯏꯅ ꯇꯧꯔ ꯊꯥꯈ꯭ꯔꯦ ꯊꯤꯑꯣꯔꯤꯗꯤ ꯂꯣꯏꯁꯤꯟꯈ꯭ꯔꯦ
ꯄ꯭ꯔꯦꯛꯇꯤꯀꯦꯜꯅ ꯀꯌꯥꯝ ꯋꯥꯠꯂꯤꯕ ꯊꯥꯗ ꯂꯩꯔꯤꯔꯣ ꯑꯣꯜꯁꯨ ꯄ꯭ꯔꯦꯛꯇꯤꯀꯦꯜꯁꯦ ꯑꯗꯨꯝ ꯍꯞꯇꯥꯃꯨꯛ ꯂꯩꯔ ꯇꯧꯗꯣꯏꯔꯣ
ꯄꯔ꯭ꯦꯛꯇꯤꯀꯦꯜꯁꯦ ꯍꯞꯇꯥꯃꯨꯛ ꯂꯩꯔꯒ ꯇꯥꯡ ꯇꯔꯥ ꯁ꯭ꯋꯥꯏꯗꯩ ꯇꯧꯕ ꯍꯧꯗꯣꯏꯅꯦ ꯑꯗꯨꯒ ꯇꯥꯡ ꯇꯔꯥꯍꯨꯝꯗꯣꯏꯗ ꯑꯃꯨꯛ ꯂꯣꯏꯔꯦ
ꯅꯣꯏ ꯄ꯭ꯔꯦꯛꯇꯤꯀꯦꯜꯁꯤꯅ ꯀꯃꯥꯏꯅ ꯇꯧꯕ꯭ꯔꯣ ꯅꯣꯏ ꯄ꯭ꯔꯦꯛꯇꯤꯀꯦꯜꯁꯤꯕꯣ
ꯀ꯭ꯔꯤꯇꯤꯀꯦꯜꯁꯦ ꯑꯩꯈꯣꯏ ꯃꯈꯜ ꯃꯈꯜ ꯃꯌꯥꯝ ꯌꯥꯝꯃꯦ ꯑꯣꯖꯥꯅ ꯏꯟꯇꯔꯅꯦꯜ ꯑꯦꯛꯁꯇꯔꯅꯦꯜ ꯍꯥꯏꯅ ꯕꯥꯏꯕꯥ ꯑꯃꯨꯛ ꯇꯧꯗꯣꯏꯅꯤ ꯑꯗꯨꯒ ꯃꯣꯏꯅ ꯃꯥꯛ ꯈꯥꯏꯗꯣꯛ ꯈꯥꯏꯗꯣꯛꯑꯒ ꯑꯃꯨꯛ ꯑꯩꯈꯣꯏꯅ ꯍꯥꯏꯗꯤ ꯄꯦꯄꯔꯗ ꯑꯦꯛꯖꯥꯝꯒꯤ ꯇꯥꯏꯞꯇ ꯑꯗꯨꯃꯥꯏꯅ ꯑꯃꯨꯛ ꯏꯔꯅꯤ ꯑꯗꯨꯒ ꯃꯣꯏ ꯈꯨꯠꯁꯨ ꯈꯨꯠꯂꯥꯏ ꯃꯌꯥꯝꯗꯣ ꯑꯗꯨ ꯊꯝꯃꯅꯤ ꯑꯣꯖꯥꯅ ꯃꯌꯥꯝ ꯄꯔꯦꯡ ꯁꯥꯟꯅ ꯁꯦꯔꯦꯜ ꯅꯝꯕꯔ ꯇꯧꯔꯒ ꯊꯝꯃꯝꯃꯅꯤ ꯑꯗꯨꯒ ꯃꯤ ꯑꯃꯃꯝꯇ ꯆꯪꯉꯒ ꯍꯥꯏꯗꯤ ꯑꯩꯈꯣꯏꯒꯤ ꯈꯨꯠꯂꯥꯏꯁꯤ ꯃꯃꯤꯡ ꯏꯔꯅꯤ ꯑꯗꯨꯒ ꯃꯥꯒꯤ ꯁꯤꯖꯤꯟꯅꯐꯝ ꯀꯩ ꯀꯩ ꯂꯩꯇꯅ ꯑꯗꯨꯃꯥꯏꯅ ꯑꯗꯨꯁꯤꯡꯗꯨ ꯏꯗꯣꯏꯅꯦ ꯑꯗꯨ ꯄ꯭ꯔꯤꯦꯛꯇꯤꯀꯦꯜꯁꯦ ꯅꯨꯡꯉꯥꯏꯇ ꯗ ꯊꯤꯑꯣꯔꯤꯗꯩ ꯄ꯭ꯔꯦꯛꯇꯤꯀꯦꯜꯅ ꯍꯦꯟꯅ ꯂꯨꯏ ꯍꯥꯏꯗꯤ ꯈꯨꯗꯛ ꯈꯨꯗꯛꯇ ꯃꯣꯏꯅ ꯀꯔꯤ ꯊꯝꯃꯝꯗꯣꯏꯅꯣ ꯈꯣꯠꯇꯣꯏꯅꯣ ꯈꯪꯕ ꯅꯠꯇꯦꯕ ꯄꯣꯠ ꯆꯩꯁꯤꯡꯁꯤꯡꯗꯣ ꯑꯗꯨ ꯂꯣꯏꯅ ꯏꯗꯣꯏꯅꯦ ꯑꯗꯨꯒ ꯀꯣꯏꯁꯟ ꯍꯪꯕꯗꯨꯁꯨ ꯃꯣꯏꯅ ꯍꯪꯅꯤꯡ ꯍꯪꯕꯅꯦ ꯃꯌꯥꯝ ꯍꯪꯗꯣꯏꯅꯦ ꯈꯤꯇꯪ ꯍꯪꯒꯦꯔꯥ ꯑꯗꯒꯤ ꯑꯦꯛꯖꯥꯝꯗ ꯌꯥꯎꯕ ꯀꯣꯏꯁꯟꯗꯣ ꯍꯪꯕꯁꯨ ꯌꯥꯎꯋꯦ ꯃꯣꯏ ꯃꯣꯏ ꯑꯄꯥꯝꯕꯅꯤ ꯇꯧꯔꯤꯁꯦ
ꯊꯤꯑꯣꯔꯤꯁꯤ ꯅꯣꯏꯁꯦ ꯃꯥꯔꯛ ꯀꯌꯥ ꯑꯣꯏꯔꯤꯅꯣ ꯊꯤꯑꯣꯔꯤꯁꯦ
ꯊꯤꯑꯣꯔꯤꯁꯦ ꯁꯚꯦꯟꯇꯤꯒꯤ ꯊꯥꯏ ꯑꯗꯨꯒ ꯊꯥꯔꯇꯤ ꯑꯃꯅ ꯀꯣꯂꯦꯖꯅ ꯄꯤꯗꯣꯏꯅꯦꯕ ꯑꯗꯨꯒ ꯄ꯭ꯔꯦꯛꯇꯤꯀꯦꯜꯁꯤꯅ ꯄ꯭ꯔꯦꯛꯇꯤꯀꯦꯜꯁꯨ ꯃꯥꯛ ꯆꯥꯝꯃꯅꯦ ꯍꯥꯏꯗꯤ ꯃꯣꯏꯅ ꯕꯣꯏꯒꯤꯗ ꯃꯥꯔꯛ ꯇꯔꯥ ꯑꯃ ꯑꯗꯒꯤ ꯑꯩꯈꯣꯏꯒꯤ ꯕꯩꯕꯥ ꯂꯧꯕꯗꯣ ꯑꯗꯨꯒꯤꯗ ꯈꯔ ꯑꯃ ꯈꯥꯏꯗꯣꯛꯈ꯭ꯔꯅꯤꯉ ꯑꯗꯨꯒ ꯃꯣꯏ ꯈꯨꯠꯁꯨ ꯈꯨꯠꯂꯥꯏ ꯊꯝꯕ ꯈꯣꯠꯄ ꯃꯃꯤꯡ ꯏꯕꯒꯤꯗꯨꯗ ꯈꯔ ꯑꯃ ꯈꯥꯏꯗꯣꯛꯈ꯭ꯔꯅꯤ ꯑꯗꯨꯒ ꯑꯩꯈꯣꯏ ꯄ꯭ꯔꯦꯛꯇꯤꯀꯦꯜ ꯍꯥꯏꯔꯒ ꯕꯣꯏꯗꯁꯨ ꯃꯌꯥꯝ ꯏꯗꯅ ꯑꯗꯨꯒꯤꯗꯣ ꯑꯗꯨꯗꯩꯁꯨ ꯃꯣꯏꯅ ꯑꯄꯥꯝꯕ ꯑꯃ ꯈꯜꯂꯒ ꯃꯨꯛ ꯏꯍꯟꯗꯣꯏꯅꯦꯕ ꯑꯗꯨꯒꯤ ꯑꯗꯨꯁꯨ ꯃꯥꯥꯛꯁ ꯇꯣꯉꯥꯟꯅ ꯑꯗꯨꯃꯥꯏꯅ ꯃꯌꯥꯝ ꯈꯥꯏꯗꯣꯛ ꯈꯥꯏꯗꯣꯛꯑꯒ ꯃꯌꯥꯝ ꯇꯧꯋꯦ ꯑꯗꯨꯃꯥꯏꯅ
ꯎꯝ ꯑꯗꯨ ꯅꯪ ꯊꯤꯑꯣꯔꯤꯗꯤ ꯅꯨꯡꯉꯥꯏꯔꯝꯕ꯭ꯔꯣ
ꯊꯤꯑꯣꯔꯤꯕꯨꯗꯤ ꯑꯗꯨꯝ ꯅꯨꯡꯉꯥꯏ ꯍꯥꯏꯗꯤ ꯑꯩꯈꯣꯏ ꯑꯣꯖꯥꯅꯁꯨ ꯍꯥꯏꯗꯤ ꯈꯤꯇꯪ ꯂꯥꯏꯕ ꯈꯣꯠꯄꯗꯣ ꯑꯣꯖꯥꯅ ꯃꯇꯦꯡ ꯄꯥꯡꯕꯤꯕ ꯈꯣꯠꯄꯁꯨ ꯑꯗꯨꯃꯥꯏꯅ ꯌꯥꯎꯋꯦ ꯊꯤꯌꯣꯔꯤꯗꯅ ꯈꯔ ꯅꯨꯡꯉꯥꯏ ꯑꯗꯨ ꯄ꯭ꯔꯦꯛꯇꯤꯀꯦꯜꯅ ꯍꯦꯟꯅ ꯅꯨꯡꯉꯥꯏꯗꯧ ꯃꯥꯟꯗꯦꯗ ꯄ꯭ꯔꯦꯛꯇꯤꯀꯦꯜ ꯍꯦꯟꯅ ꯂꯨꯏꯌꯦꯕ ꯍꯥꯏꯗꯤ ꯑꯩꯈꯣꯏꯒꯤ ꯄ꯭ꯔꯦꯛꯇꯤꯀꯦꯜꯗ ꯏꯔꯤ ꯄꯣꯠꯇꯨ ꯃꯣꯏꯅ ꯍꯪꯅꯤꯡꯕ ꯑꯃ ꯍꯪꯉꯒ ꯏꯍꯟꯗꯣꯏꯅꯦꯕ ꯑꯗꯨꯒꯤ ꯃꯊꯥ ꯁꯥꯏꯅꯦ ꯑꯩꯁꯦ
ꯍꯥꯟꯅ ꯄꯥꯔꯒ ꯈꯣꯠꯂꯁꯨ ꯇꯧꯕ ꯌꯥꯕ ꯅꯠꯇꯦꯅꯦ ꯄ꯭ꯔꯦꯛꯇꯤꯀꯦꯜꯁꯦ ꯀꯔꯤ ꯍꯪꯉꯛꯇꯣꯏꯅꯣ ꯈꯪꯗꯕꯅꯤꯅ ꯑꯗꯨꯗꯅꯤꯅꯦ ꯃꯊꯥꯁꯥꯏ
ꯍꯣꯏ ꯃꯣꯏꯅ ꯍꯪꯅꯤꯡꯕꯗꯤ ꯍꯪꯉꯛꯗꯣꯏꯗꯤ ꯌꯥꯎꯔꯤꯕ ꯃꯌꯥꯝꯗꯨꯗꯒꯤ ꯀꯔꯝꯕ ꯑꯩꯈꯣꯏꯅ ꯑꯃ ꯄꯥꯔ ꯆꯅꯤ ꯃꯣꯏꯅ ꯑꯃ ꯍꯪꯉꯛꯑꯗꯤ ꯀꯩꯝ ꯀꯥꯟꯅꯕ ꯅꯠꯇꯦꯗꯅ ꯍꯥꯏꯗꯤ ꯈꯨꯗꯛꯇ ꯄꯤꯔꯛꯇꯣꯔꯤꯕꯅꯤꯅ ꯈꯨꯠꯁꯨ ꯈꯨꯠꯂꯥꯏ ꯊꯝꯃꯝꯕꯗꯨꯁꯨ ꯀꯔꯤ ꯊꯝꯃꯝꯗꯣꯏꯅꯣ ꯈꯪꯕ ꯅꯠꯇꯦ ꯑꯗꯨ ꯑꯦꯛꯖꯥꯝꯒꯤ ꯗ ꯌꯥꯎꯕꯁꯨ ꯍꯪꯕ ꯌꯥꯎꯋꯦ ꯗꯒꯤ ꯌꯥꯎꯗꯕꯗꯨꯁꯨ ꯍꯪꯕ ꯌꯥꯎꯋꯦ ꯑꯗꯨꯃꯥꯏꯅ ꯇꯧꯗꯒ ꯅꯪꯗꯤ ꯍꯧꯖꯤꯛꯀꯥꯟ ꯀꯩꯗꯧꯔ ꯃꯇꯝ ꯂꯦꯜꯂꯤꯅꯣ ꯑꯗꯨꯗꯗꯤ ꯁꯥꯕ꯭ꯔꯥ ꯀꯃꯥꯏꯅ ꯇꯧꯒꯦ
ꯑꯗꯨꯝ ꯑꯌꯨꯛ ꯅꯨꯡꯊꯤꯟ ꯑꯗꯨꯝ ꯈꯔ ꯁꯥꯏ ꯑꯇꯩ ꯃꯇꯝꯗꯗꯤ ꯄꯥꯛ ꯁꯥꯗꯦ ꯃꯇꯝꯁꯦ ꯈꯪꯗꯦ ꯈꯔ ꯁꯥꯟꯅꯔꯒ ꯌꯨꯝꯗ ꯈꯔ ꯂꯩꯔꯒ ꯑꯗꯨꯃꯥꯏꯅ ꯑꯗꯨꯝ ꯂꯦꯜꯂꯦ ꯑꯗꯨꯅꯤ ꯃꯇꯝꯁꯦ ꯀꯃꯥꯏꯅ ꯀꯔꯤ ꯇꯧꯗꯣꯏꯅꯣ ꯈꯪꯗ꯭ꯔꯦ
ꯑꯩꯈꯣꯏ ꯁꯤꯗꯁꯨ ꯁꯥꯏꯌꯦ ꯁꯥꯕꯅ ꯃꯄꯥꯟꯒ ꯊꯣꯛꯉꯝꯗꯦ ꯍꯥꯏꯗꯤ ꯀꯥ ꯃꯅꯨꯡꯗ ꯂꯩꯕꯁꯤꯐꯥꯎ ꯐꯦꯟ ꯊꯥꯔꯁꯨ ꯁꯥꯕꯅ ꯁꯥꯕꯅ ꯀꯩꯝ ꯆꯠꯅꯤꯡꯗꯦ ꯑꯦꯛꯖꯥꯝ ꯆꯠꯂꯤꯅꯦꯅ ꯇꯧꯔꯤꯗꯨꯁꯨ ꯅꯨꯃꯤꯠ ꯆꯞ ꯌꯨꯝꯈꯠꯂꯀꯥꯟꯗ ꯆꯠꯄꯅꯤꯅ ꯈꯨꯁꯥꯊꯤ ꯑꯝ ꯁꯥꯏ ꯑꯗꯨꯅ ꯃꯄꯥꯟ ꯀꯩꯀꯥ ꯀꯩꯝ ꯊꯣꯛꯇꯦ ꯁꯤꯗꯁꯨ ꯁꯥꯕ ꯍꯥꯏꯁꯦ ꯑꯩꯈꯣꯏ ꯁꯤꯗ ꯁꯥꯏ ꯍꯥꯏꯁꯤ ꯅꯣꯏ ꯑꯗꯨꯅꯗꯤ ꯐꯔꯝꯒꯅꯤꯅ ꯍꯥꯏꯗꯤ ꯁꯤꯗ ꯃꯌꯥꯝ ꯁꯥꯏ ꯍꯥꯏꯔꯒ ꯌꯨꯝꯗ ꯃꯤꯅ ꯁꯥꯏ ꯁꯥꯏꯅ ꯍꯥꯏꯁꯦ ꯍꯥꯏꯗꯤ ꯑꯩꯈꯣꯏꯗꯤ ꯑꯗꯨꯝ ꯈꯥꯡꯉꯝꯃꯦꯕ ꯁꯤꯗꯗꯤ ꯃꯌꯥꯝ ꯁꯥꯕꯅꯤꯅ ꯆꯥꯕ ꯊꯛꯄꯕꯨ ꯑꯣꯏꯔꯣ ꯁꯥꯕꯅꯤꯅ ꯆꯥꯕꯁꯨ ꯌꯥꯗꯦ ꯗꯦ ꯍꯥꯏꯗꯤ ꯍꯥꯎꯇꯦꯕ ꯏꯟꯖꯥꯡ ꯅꯨꯡꯁꯥꯡꯒ ꯍꯥꯎꯇ꯭ꯔꯦ ꯑꯗꯨꯅ
ꯅꯤꯡꯊꯝꯊꯥꯅ ꯌꯥꯝ ꯐꯩꯗ ꯆꯥꯕꯩꯗꯤ ꯑꯗꯣ ꯅꯪ ꯑꯦꯛꯖꯥꯝ ꯂꯣꯏꯔꯒ ꯁꯨꯇꯤ ꯐꯪꯗꯣꯏꯔꯥ ꯀꯃꯥꯏꯅ ꯇꯧꯕꯅꯣ ꯌꯨꯝꯒ ꯊꯣꯛꯂꯛꯀꯗ꯭ꯔꯣ
ꯑꯦꯛꯖꯥꯝ ꯂꯣꯏꯔꯔꯕꯅꯤꯅ ꯑꯩꯈꯣꯏ ꯅꯨꯃꯤꯠ ꯇꯔꯥ ꯎꯝ ꯅꯨꯃꯤꯠ ꯇꯔꯥꯅꯤꯃꯨꯛ ꯁꯨꯇꯤ ꯄꯤꯗꯣꯏꯅꯦ ꯑꯗꯨꯏꯗꯣ ꯑꯩꯈꯣꯏꯗꯣ ꯑꯣꯖꯥꯗ ꯍꯥꯏꯅꯔꯒꯅꯦ ꯑꯣꯖꯥꯅꯅꯦ ꯑꯩꯈꯣꯏꯁꯦ ꯑꯩꯈꯣꯏ ꯃꯃꯥꯡꯗ ꯄꯣꯁꯇꯤꯡ ꯆꯠꯂꯦꯕꯀꯣ ꯄꯣꯁꯇꯤꯡ ꯆꯠꯄꯁꯦ ꯊꯥ ꯑꯅꯤ ꯃꯣꯏꯅ ꯄꯩꯁꯥ ꯂꯧꯈ꯭ꯔꯒ ꯆꯠꯍꯟꯈꯤ ꯐꯠꯇꯕ ꯑꯗꯨꯒꯤꯗꯣ ꯑꯩꯈꯣꯏ ꯃꯤꯉꯩꯅ ꯍꯥꯏꯗꯤ ꯄꯩꯁꯥꯅ ꯂꯧꯔꯨꯔꯒ ꯄꯣꯁꯇꯤꯡꯅ ꯊꯥꯗꯦ ꯈꯣꯠꯇꯦꯅ ꯑꯣꯖꯥꯗ ꯀꯝꯄ꯭ꯂꯦꯟ ꯇꯧꯋꯦꯕ ꯍꯟꯗꯛꯁꯦ ꯑꯗꯨ ꯃꯣꯏ ꯑꯣꯖꯥꯁꯤꯡꯅ ꯍꯥꯏꯁꯦ ꯅꯣꯏ ꯍꯥꯏꯗꯤ ꯆꯠꯀꯦ ꯍꯥꯏꯔꯒꯅ ꯌꯨꯝ ꯆꯠꯅꯤꯡꯕ ꯃꯤꯉꯩꯅ ꯑꯦꯄ꯭ꯂꯤꯀꯦꯁꯟ ꯏꯔꯣ ꯑꯗꯨꯒ ꯄꯣꯁꯇꯤꯡ ꯆꯠꯅꯤꯡꯕ ꯃꯤꯉꯩꯅ ꯇꯣꯉꯥꯟꯅ ꯑꯦꯄ꯭ꯂꯤꯀꯦꯁꯟ ꯏꯔꯣꯅ ꯍꯥꯏ ꯑꯗꯨꯒ ꯁꯨꯇꯤꯗꯤ ꯗꯥꯏꯔꯦꯛ ꯃꯣꯏꯅ ꯄꯤꯔꯕꯅꯦꯕꯀꯣ ꯁꯨꯇꯤ ꯄꯤꯔꯕ ꯃꯇꯨꯡꯁꯤꯗ ꯑꯃꯨꯛ ꯑꯣꯖꯥꯁꯤꯡꯁꯤꯅ ꯄꯣꯁꯇꯤꯡꯒꯤ ꯋꯥ ꯄꯜꯂꯨꯕꯗꯨꯒꯤ ꯌꯨꯝ ꯆꯠꯅꯤꯡꯕ ꯀꯥꯡꯕꯨꯅ ꯇꯣꯉꯥꯟ ꯑꯃ ꯄꯣꯁꯇꯤꯡ ꯆꯠꯅꯤꯡꯕ ꯀꯥꯡꯕꯨꯅ ꯇꯣꯉꯥꯟꯅ ꯑꯃ ꯑꯗꯨꯃꯥꯏꯅ ꯇꯧꯋꯦ ꯑꯗꯨ ꯑꯩꯈꯣꯏ ꯃꯤꯉꯩ ꯂꯣꯏ ꯁꯥꯎꯅꯗꯅ ꯍꯥꯏꯗꯤ ꯗꯥꯏꯔꯦꯛ ꯃꯣꯏꯅ ꯁꯨꯇꯤ ꯄꯤꯒꯦꯗꯅ ꯄꯤꯁꯨ ꯄꯤꯗ꯭ꯔꯦ ꯑꯗꯨꯒ ꯑꯃꯨꯛ ꯀꯣꯠꯁꯤꯡꯤꯡ ꯆꯠꯅꯤꯡꯕ ꯈꯣꯠꯄ ꯇꯧꯔꯛꯄꯗꯨ ꯑꯗꯨꯣ ꯑꯩꯈꯣꯏꯕꯨꯗꯤ ꯍꯥꯏꯗꯤ ꯌꯨꯝ ꯊꯣꯛꯇꯕ ꯀꯨꯏꯔꯑꯕ ꯆꯍꯤ ꯑꯃꯃꯨꯛ ꯐꯥꯔꯦ ꯑꯗꯨꯅ ꯍꯟꯗꯛꯄꯨꯗꯤ ꯊꯣꯔꯛꯀꯦꯅ ꯈꯜꯂꯤ ꯊꯣꯔꯛꯑꯗꯤ ꯊꯦꯡꯅꯁꯦ ꯅꯪ ꯑꯗꯨꯝ ꯌꯨꯝꯗ ꯂꯩꯕ ꯅꯠꯇ꯭ꯔꯣ
ꯑꯥ ꯂꯩꯌꯦ ꯅꯪ ꯊꯣꯛꯂꯛꯑꯝꯗꯥꯏꯗ ꯑꯗꯨꯝ ꯍꯥꯏꯔꯛꯑꯣ ꯌꯥꯅꯤ ꯊꯣꯛꯂꯛꯄ ꯍꯥꯏꯁꯦ ꯍꯟꯗꯛ ꯊꯥ ꯑꯣꯗꯣꯏꯔꯣ ꯁꯨꯇꯤꯁꯦ ꯃꯊꯪ ꯊꯥꯔꯣ
ꯍꯟꯗꯛ ꯊꯥ ꯑꯩꯈꯣꯏ ꯄ꯭ꯔꯦꯛꯇꯤꯀꯦꯜꯁꯦ ꯇꯥꯡ ꯇꯔꯥꯍꯨꯝꯗꯣꯏꯗ ꯂꯣꯏꯗꯣꯏꯅꯦꯕꯀꯣ ꯑꯗꯨꯒ ꯑꯗꯨꯝ ꯑꯊꯨꯕꯗ ꯊꯣꯛꯂꯛꯅꯕ ꯇꯧꯔꯗꯣꯏꯅꯦ ꯍꯥꯏꯗꯤ ꯀꯣꯂꯦꯖꯀꯤ ꯀꯩꯒꯤ ꯄ꯭ꯔꯦꯛꯇꯤꯀꯦꯜꯈꯩꯗꯣ ꯂꯣꯏꯁꯤꯜꯂꯝꯃꯒ ꯑꯗꯨꯝ ꯊꯣꯔꯛꯇꯣꯏꯅꯦ ꯅꯪꯗꯤ ꯀꯣꯂꯦꯖ ꯀꯩꯀꯩ ꯆꯠꯄ꯭ꯔꯣ ꯀꯃꯥꯏꯅ ꯇꯧꯔꯤꯒꯦ
ꯀꯣꯂꯦꯖꯇꯤ ꯃꯤꯡ ꯆꯟꯁꯤꯜꯂꯒ ꯇꯧꯊꯣꯛꯑꯦꯗ ꯆꯠꯇ꯭ꯔꯦ ꯑꯗꯨꯗ ꯅꯪ ꯊꯣꯛꯂꯛꯄꯗ ꯊꯣꯛꯂꯛꯑꯝꯗꯥꯏꯗꯁꯨ ꯑꯗꯨꯝ ꯍꯥꯏꯔꯛꯑꯣ ꯑꯩ ꯄꯣꯠ ꯆꯩꯩ ꯈꯔꯁꯨ ꯅꯪ ꯄꯣꯠ ꯆꯩꯩ ꯂꯩꯕ ꯊꯣꯛꯇꯣꯏꯗꯤ ꯆꯠꯂꯝꯗꯥꯏꯒꯤ ꯈꯔꯁꯨ ꯇꯄꯛꯈꯤ
ꯍꯣꯏ ꯌꯥꯏꯌꯦ ꯅꯣꯏ ꯃꯥ ꯍꯣꯏ ꯀꯩꯀꯩꯀꯩꯁꯨ ꯍꯪꯉꯣ ꯍꯥꯏꯗꯤ ꯂꯩꯅꯤꯡꯕ ꯈꯣꯠꯅꯤꯡꯕꯗꯣ ꯁꯤꯗꯅ ꯍꯣꯡꯕ ꯑꯣꯏꯇꯥꯥꯔꯗꯤ ꯅꯣꯏꯅ ꯂꯩꯅꯤꯡꯉꯤ ꯄꯣꯠꯇꯨꯒ ꯌꯦꯡꯅꯔꯒ ꯑꯗꯨꯝ ꯄꯥꯎ ꯐꯥꯎꯅꯔꯒ ꯐꯣꯇꯣ ꯀꯩꯀꯩ ꯊꯥꯅꯔꯒ ꯂꯩꯕ ꯌꯥꯏꯗꯅ ꯍꯩ ꯔꯥꯕꯨ ꯑꯣꯏꯔꯣ ꯍꯥꯏꯗꯤ ꯁꯤꯗ ꯍꯩ ꯔꯥꯗꯤ ꯍꯣꯡꯉꯦꯕ ꯍꯧꯖꯤꯛꯇꯨ ꯃꯌꯥꯝ ꯍꯩꯅꯧ ꯀꯩꯀꯩ ꯑꯣꯏꯔꯣ ꯃꯌꯥꯝ ꯊꯣꯛꯑꯦ ꯑꯗꯨꯁꯨ ꯊꯣꯛꯄꯨꯗꯤ ꯊꯣꯛꯑꯝꯅꯦ ꯑꯗꯨ ꯁꯤꯗꯁꯨ ꯃꯌꯥꯝ ꯌꯣꯜꯂꯦ ꯑꯗꯨꯅ ꯑꯗꯨꯝ ꯑꯩ ꯊꯣꯛꯂꯝꯑꯗꯥꯏꯗ ꯄꯥꯎ ꯐꯥꯎꯔꯛꯀꯦ ꯑꯗꯨꯒ ꯑꯗꯨꯝ ꯅꯣꯏ ꯂꯩꯅꯤꯡ ꯈꯣꯠꯅꯤꯡꯕꯗꯣ ꯕꯖꯥꯔ ꯆꯠꯄꯗꯁꯨ ꯍꯥꯏꯔꯛꯀꯦ ꯑꯍꯣꯡ ꯑꯆꯥꯎ ꯑꯗꯨꯝ ꯐꯤꯔꯣꯜꯕꯨ ꯑꯣꯏꯔꯣ ꯃꯌꯥꯝ ꯌꯥꯎ ꯑꯩ ꯃꯣꯏꯅ ꯑꯗꯨꯃꯥꯏꯅ ꯄꯥꯎ ꯐꯥꯎꯅꯁꯦ ꯅꯪꯁꯨ ꯑꯗꯨꯝ ꯅꯣꯏꯃꯥ ꯍꯣꯏꯗ ꯍꯪꯉꯛꯑꯣ ꯀꯔꯤ ꯀꯔꯤ ꯍꯥꯏꯗꯤ ꯁꯤꯗꯒꯤ ꯃꯤ ꯊꯣꯔꯛꯀꯅꯤ ꯈꯣꯠꯀꯅꯤ ꯀꯔꯤ ꯄꯣꯠ ꯂꯩꯅꯤꯡꯕ ꯌꯥꯎꯕꯅꯣ ꯈꯣꯠꯄꯅꯣꯅ ꯑꯗꯨꯃꯥꯏꯅ ꯍꯪꯉꯛꯑꯣ
ꯍꯣꯏ ꯍꯉꯀꯦ ꯑꯗꯨ ꯅꯪ ꯊꯣꯛꯂꯛꯑꯒ ꯑꯗꯨꯝ ꯌꯨꯝꯗ ꯊꯕꯛꯀ ꯆꯤꯡ ꯈꯗ ꯑꯗꯨꯝ ꯅꯣꯡ ꯐꯥꯗꯣꯛꯑꯒ ꯄꯨꯟꯕ ꯌꯥꯗꯣꯏ ꯅꯠꯇ꯭ꯔꯥ
ꯌꯥꯏꯌꯦ ꯄꯨꯟꯁꯦ ꯊꯣꯔꯛꯄꯒ ꯑꯩꯁꯨ ꯍꯥꯏꯗꯤ ꯑꯗꯨꯝ ꯍꯥꯟꯅ ꯑꯗꯨꯝꯃꯥꯏ ꯆꯤꯟꯕꯅꯤꯅ ꯏꯃꯨꯡꯒꯤ ꯀꯩꯀꯩ ꯈꯔ ꯂꯣꯏꯁꯤꯜꯂꯤꯉꯩ ꯑꯗꯨꯒ ꯑꯗꯨꯝ ꯃꯔꯛꯇ ꯑꯗꯨꯝ ꯍꯥꯡꯒꯅꯤ ꯍꯥꯏꯗꯤ ꯑꯩꯁꯨ ꯊꯣꯔꯛꯄ ꯊꯣꯔꯛꯇꯕ ꯀꯨꯏꯔꯕꯅꯤꯅ ꯈꯔꯗꯤ ꯍꯥꯏꯗꯤ ꯆꯥꯒꯦ ꯊꯛ ꯀꯦꯅ ꯃꯌꯥꯝ ꯈꯜꯂꯤꯌꯦ ꯑꯩꯈꯣꯏ ꯃꯩꯇꯩꯒꯤ ꯆꯥꯛ ꯌꯦꯟꯖꯥꯡ ꯎꯠꯇꯤ ꯆꯒꯦꯝꯒꯗꯣ ꯆꯥꯗꯕ ꯀꯨꯏꯔꯦ ꯑꯗꯨꯏꯈꯩꯗꯣ ꯆꯥꯔꯒ ꯍꯥꯟꯅ ꯁꯨꯝꯗ ꯐꯖꯅ ꯅꯣꯡ ꯅꯤꯅꯤꯗꯤ ꯑꯍꯥꯟꯕ ꯊꯣꯛꯂꯛꯄ ꯅꯣꯡ ꯅꯤꯅꯤꯗ ꯑꯩꯁꯨꯦ ꯊꯕꯛ ꯆꯤꯟꯅꯦꯕ ꯑꯗꯨꯒ ꯃꯔꯛꯇ ꯑꯗꯨꯝ ꯑꯩꯈꯣꯏ ꯃꯩ ꯄꯨꯟꯁꯦ ꯑꯗꯨꯝ ꯑꯩꯈꯣꯏ ꯏꯃꯥꯟꯅꯕꯤꯉꯩꯗꯨꯁꯨ ꯄꯥꯎ ꯐꯥꯎꯔꯛꯄꯦ ꯅꯪꯁꯨ ꯍꯥꯏꯗꯤ ꯅꯪ ꯍꯥꯟꯅ ꯑꯩꯈꯣꯏ ꯃꯩ ꯄꯨꯜꯂꯝꯕ ꯂꯩꯗꯅ ꯑꯗꯨꯈ ꯑꯗꯨ ꯄꯥꯎ ꯐꯥꯎꯅꯔ ꯅꯣꯡꯃ ꯐꯖꯅ ꯄꯨꯟꯁꯦ ꯑꯩꯁꯨ ꯑꯗꯨꯝ ꯍꯥꯡꯉ ꯑꯗꯨꯝ ꯃꯇꯝ ꯍꯥꯏꯔꯛꯀꯦ ꯅꯪꯁꯨ ꯍꯥꯡꯗꯣꯏ ꯅꯠꯇ꯭ꯔꯣ ꯅꯪ ꯑꯗꯨꯝ ꯆꯤꯟꯕ꯭ꯔꯣ ꯍꯧꯖꯤꯛꯀꯥꯟ
ꯆꯤꯟꯗꯦꯗ ꯍꯥꯡꯉꯦꯗꯣ ꯊꯕꯛꯀ ꯆꯤꯟꯒꯤꯗ ꯀꯨꯏꯔꯦ
ꯑꯗꯨꯗꯤ ꯑꯩꯈꯣꯏ ꯃꯌꯥꯝꯗ ꯍꯥꯏꯗꯤ ꯄꯨꯟꯗ ꯀꯨꯏꯔꯕꯅꯤꯅ ꯄꯨꯟꯁꯦ ꯑꯗꯨꯒ ꯑꯗꯨꯝ ꯍꯧꯖꯤꯛꯀꯥꯟ ꯀꯣꯏꯐꯝ ꯈꯣꯠꯐꯝꯁꯨ ꯃꯌꯥꯝ ꯂꯩꯗꯅ ꯑꯗꯨꯃꯥꯏꯅ ꯆꯠꯂꯨꯁꯦ ꯑꯗꯨ ꯑꯩ ꯍꯣꯔꯦꯟ ꯑꯃꯨꯛ ꯄꯥꯎ ꯐꯥꯎꯔꯛꯑꯒꯦ